ꯍꯂ ꯀꯩꯗꯧꯔꯅ
ꯊꯃꯨꯡꯨꯡꯒ ꯂꯩꯦ
ꯍꯒꯣꯇ꯭ꯔꯤꯕꯣꯗ
ꯍꯧꯠꯄꯕꯨꯗꯤ ꯀꯨꯏꯔꯦ ꯍꯥꯠꯇꯕꯁꯤꯡꯤꯡꯅꯦ ꯃꯥꯜꯂꯦ
ꯍꯧꯒꯠꯇꯕ ꯆꯅꯤ ꯀꯩꯝ ꯀꯥꯞꯊꯣꯛꯄ ꯍꯥꯏꯇꯥꯔꯦ
ꯎꯝ ꯃꯤꯛꯇꯞ ꯊꯣꯛꯄꯁꯦ ꯃꯤ ꯆꯨꯝ ꯍꯧꯒꯠꯂꯒ ꯀꯨꯏꯅ ꯐꯥꯎꯅ ꯂꯩꯕꯁꯦ ꯍꯧꯒꯠꯄ ꯆꯤꯡꯕ ꯍꯧꯒꯠꯇꯕ ꯆꯤꯡꯕ
ꯍ ꯇꯕ
ꯎꯝ
ꯇꯨꯝꯅꯤꯡꯉꯤ ꯇꯨꯝꯒꯤꯦ ꯇꯧꯔꯦ
ꯂꯥꯏ ꯈꯔ ꯃꯔꯕ
ꯂꯥꯏ ꯈꯨꯔꯨꯝꯃꯨꯔꯦ ꯑꯗꯨꯒꯤ ꯉꯟꯇ ꯍꯧꯒꯠꯄꯒꯤ ꯇꯨꯝꯅꯤꯡꯉꯦ ꯑꯃꯨꯛꯀ
ꯍ ꯎ ꯀꯌꯥ ꯍꯗ ꯍꯥꯏꯖ
ꯑꯁꯇ ꯍꯃ
ꯂꯤꯁꯤꯡ ꯑꯟꯇꯥ ꯄꯨꯡ ꯃꯉꯥꯗ ꯉꯁꯤꯔ ꯍꯧꯖ
ꯄꯨꯡ ꯃꯉꯥꯗꯤ ꯉꯥꯜꯂꯤꯅꯦ ꯀꯔꯣ
ꯎꯝ
ꯑꯦꯛꯖꯥꯝꯒꯤ ꯂꯥꯏꯛ ꯄꯔꯤꯕ꯭ꯔꯣ ꯅꯪ ꯉꯔꯥꯡ ꯈꯣꯖꯅꯤꯒ ꯄꯥꯎ ꯈꯥꯎꯅ ꯅꯔꯕꯣ
ꯐꯥꯎꯅꯗꯦ ꯅꯣꯏꯣꯏ ꯀꯩ ꯂꯥꯏ ꯀꯩ ꯂꯥꯏ ꯂꯥꯏꯅꯣ ꯀꯩꯅꯣ ꯇꯧꯔꯤꯕ
ꯑꯩꯈꯣꯏ ꯈꯨꯟꯒꯤ ꯂꯥꯛꯥꯏꯅꯦ
ꯎꯝ ꯀꯩꯅꯣ ꯇꯔꯕ ꯅꯣꯏꯒꯤ ꯂꯥꯏ ꯍꯔꯥꯎꯐꯝꯒꯤ ꯂꯥꯏ ꯍꯔꯥꯎꯒꯗ꯭ꯔꯥꯕ
ꯍꯣꯏ ꯍꯣꯏ ꯑꯗꯨꯗꯣ ꯍꯔꯥꯎ ꯐꯠꯇ꯭ꯔꯦꯕ ꯑꯗꯨꯒꯤ ꯍꯩꯔꯨꯛ ꯂꯥꯏꯖꯤꯡ ꯍꯩꯔꯨꯛ ꯀꯥꯕꯅ ꯋꯥꯟ ꯗꯦꯗꯣ ꯈꯛꯇꯗꯨꯗ ꯂꯥꯏ ꯈꯣꯏꯔꯝꯕ ꯂꯥꯏꯒꯤ ꯊꯧꯔꯝ ꯂꯣꯏ ꯂꯣꯏꯁꯤꯟꯗꯣꯏꯅꯦꯕ
ꯎꯝ
ꯂꯥꯏ ꯄꯨꯕ ꯈꯣꯠꯄ ꯀꯩꯀꯥ ꯂꯣꯏ ꯇꯧꯗꯣꯏꯅꯦꯕ ꯅꯣꯡꯃ ꯈꯇ ꯑꯣꯏ ꯋꯥꯅꯤ
ꯑꯥ ꯑꯆꯥ ꯑꯆꯥ
ꯑꯌꯨꯛꯇ ꯄꯨꯡ ꯃꯥꯄꯜꯐꯧ ꯃꯃꯥꯡꯗ ꯈꯨꯣꯏꯔꯨꯝꯃꯅꯤ ꯑꯗꯩ ꯂꯥꯏꯒꯤ ꯊꯕꯛ ꯍꯧꯈ꯭ꯔꯅꯤ ꯍꯣꯔꯦꯟ ꯅꯨꯡꯗꯥꯡꯕ
ꯎꯝ ꯑꯣ ꯑꯣ ꯃꯆꯊꯤ ꯎꯝ ꯂꯣꯏꯔꯦ ꯉꯁꯤ ꯈꯣꯏꯔꯝꯃꯤꯗꯅ ꯂꯣꯏꯔꯦ ꯀꯩꯒꯤꯅꯣ ꯃꯣꯏ ꯂꯥꯛꯑꯦ ꯍꯔꯥꯎ ꯔꯣꯏꯗꯩꯩꯁꯦ
ꯆꯍꯤ ꯇꯔꯨꯛ ꯇꯥꯔꯦꯠ ꯁꯨꯔꯝꯃꯅꯤꯉꯣ ꯀꯣꯕꯤꯗ ꯃꯃꯅꯅꯦ ꯇꯍꯂꯣꯏ
ꯎꯝ
ꯁꯦꯜꯖꯨ ꯑꯇꯩ ꯏꯖꯠꯇ ꯑꯣꯏꯔꯛꯅ ꯁꯦꯜ ꯂꯩꯇꯕ ꯏꯁꯨ ꯑꯗꯗꯒꯤ ꯀꯩ ꯀꯩꯒꯤꯅꯣ ꯈꯪꯗꯦ
ꯎꯝ ꯑꯗꯨ ꯑꯩꯈꯣꯏꯗꯤ ꯈꯥꯏꯌꯦ ꯁꯤ ꯂꯩꯀꯥꯏꯗꯒꯤ ꯃꯣꯏꯒꯤ ꯄꯩꯁꯥꯗꯨ ꯈꯔꯁꯨ ꯂꯩꯖꯔꯝꯅꯤꯀꯣ
ꯎꯝ ꯍꯣꯏ ꯈꯥꯏꯅꯕꯅꯤ
ꯎꯝ ꯑꯩꯈꯣꯏ ꯁꯤꯗꯅꯦ ꯑꯃ ꯂꯩꯌꯦ ꯁꯩꯔꯦꯟ ꯃꯤꯒꯤꯗ ꯁꯩꯔꯦꯟ ꯆꯠꯂꯣ ꯍꯥꯏꯗꯅ ꯂꯥꯏ ꯍꯔꯥꯎꯔꯗꯤ ꯑꯗꯨꯒꯤꯁꯨꯥꯎ ꯍꯔꯥꯎꯗꯕ ꯃꯐꯝ ꯂꯩ ꯄꯦꯟꯗꯥꯅ ꯇꯧꯔꯑꯒ ꯀꯩꯅꯣ ꯇꯧꯕ ꯂꯥꯏꯖꯅꯤꯡꯊꯧꯅ ꯅꯠꯇꯦ ꯃꯣꯏ ꯁꯩꯖꯦꯟ ꯆꯟꯕꯗꯣ ꯃꯤꯅ ꯆꯜꯂꯣ ꯍꯥꯏꯌꯦ
ꯍꯥꯠꯄꯗꯨ ꯁꯛ ꯀꯠꯄꯗꯨ꯭ꯔꯕ ꯑꯣ ꯑꯣ ꯑꯩꯈꯣꯏꯗꯤ ꯑꯣꯛꯇꯨꯕꯅꯦ ꯑꯗꯨꯅ ꯃꯣꯍꯤꯦꯗꯂꯤꯌꯥ ꯑꯗꯨ ꯈꯣꯡꯕ ꯈꯣꯠꯄꯒꯤ ꯀꯌꯥꯝ ꯂꯩꯕꯅꯤ ꯑꯗꯨꯃꯥꯏꯅ ꯇꯧꯔꯗꯤ ꯐꯕ ꯐꯠꯇꯕꯅ
ꯍ
ꯇꯧꯗꯣꯏꯕ
ꯎꯝ
ꯑꯩꯈꯣꯏꯗꯤ ꯎꯃꯪ ꯂꯩꯗꯅ ꯍꯥꯏꯗꯤ ꯑꯗꯨꯃꯥꯏꯅ ꯍꯥꯏꯇꯥꯔꯦꯅꯤ ꯌꯥꯁꯕꯨꯗꯤꯅꯠꯇ
ꯎꯝ ꯀꯩ ꯀꯩ ꯆꯥꯔꯕ ꯉꯁꯤꯒꯦ
ꯍꯂꯕ ꯃꯇꯝꯟꯖꯥꯔꯦ
ꯎꯝ
ꯆꯇ ꯑꯦ
ꯎꯝ
ꯀꯀꯥꯅ ꯑꯣꯛ ꯑꯃꯨꯛ ꯊꯣꯡꯍꯧꯔꯤ ꯆꯥꯗꯦꯅ ꯑꯩ ꯅꯪ ꯂꯣꯏ ꯉꯝꯃꯣꯏꯗꯣꯏꯔ ꯈꯪꯗꯦ
ꯑ ꯈꯔ ꯏ ꯑꯣꯏꯗꯨꯅ ꯍꯦ
ꯄꯨꯡ ꯃꯥꯄꯜ ꯃꯈꯥꯏ ꯄꯨꯡ ꯃꯥꯄꯜꯗꯒꯤ ꯀꯦꯕ ꯂꯥꯛꯑꯅꯤ ꯍꯥꯏꯌꯦꯦ ꯏꯩꯅ ꯇꯖꯣ ꯀꯩꯅꯣ ꯆꯠꯅꯦ ꯍꯥꯏꯒ
ꯀꯩ
ꯀꯜꯁꯗꯤꯏ ꯄꯨꯡ ꯃꯥꯄꯟ ꯃꯈꯥꯏ ꯑꯗꯨꯋꯥꯏꯗ ꯍꯜꯂꯛꯀꯅꯤꯕꯨꯗꯤꯌꯥꯅꯦ ꯐꯥꯔꯁ ꯕꯔꯗ ꯂꯣꯏꯔꯒ
ꯑꯥ
ꯃꯣꯏꯒꯤꯗꯣ ꯄꯨꯡ ꯇꯔꯦꯠ ꯃꯈꯥꯏꯗ ꯑꯦꯁꯦꯝꯕꯜ ꯇꯧꯕ ꯇꯔꯦ ꯃꯤꯅꯤ ꯐꯣꯇꯣ ꯀ꯭ꯔꯇ ꯀ꯭ꯂꯥꯁ ꯑꯣꯏꯗꯤ ꯀ꯭ꯂꯥꯁ ꯑꯅꯤ ꯌꯥꯎꯔꯝꯃꯒ ꯂꯥꯛꯀꯅꯤ ꯍꯥꯏꯕ ꯑꯗꯨꯒꯤ ꯑꯩꯗꯣ ꯉꯟꯇꯥ ꯂꯥꯛꯑꯣꯒ ꯀꯦꯅꯒ
ꯌꯥꯔꯣꯏ ꯊꯣꯡꯕ ꯀꯔꯤ ꯀꯌꯥꯝ ꯊꯣꯡꯕ ꯀꯔꯤ ꯏꯁꯇꯦꯖ ꯌꯍꯔꯒꯦ
ꯑꯩ ꯉꯁꯥꯏ ꯑꯩ ꯍꯜꯂꯛꯄꯒꯤꯗ ꯄꯨꯡ ꯀꯔꯥꯎ ꯃꯃꯥꯡꯗ ꯃꯩ ꯊꯥꯀꯠꯍꯧꯔꯕꯅꯤ
ꯎꯝ ꯌꯥꯅꯤꯗ ꯍꯥꯏꯗꯤ ꯃꯤ ꯑꯃꯨꯛ ꯀꯑꯕꯗ ꯄꯨꯡꯃꯨꯛꯇꯤ ꯑꯗꯨꯝ ꯆꯪꯉꯝꯅꯤꯅ
ꯎꯝ ꯄꯨꯡ ꯌꯧꯗꯕꯤ ꯑꯗꯨꯗꯩꯗꯤ ꯏꯅꯦꯁꯨ ꯑꯦ ꯏꯅꯦꯩꯅꯦ ꯑꯣ ꯏꯅꯤꯖꯂ ꯑꯦ ꯅꯤꯡꯉꯣꯗꯣ
ꯎꯝ
ꯑꯗꯒꯤ ꯆꯥꯛ ꯊꯣꯡꯍꯧꯔꯤ ꯆꯥꯊꯣꯛ ꯍ ꯌꯥꯏꯅꯦ ꯆꯥꯔꯔꯣꯏꯒꯦ ꯍꯥꯏꯕ
ꯍꯝ
ꯇꯃꯒꯤꯅꯦ ꯑꯗꯅꯦꯈꯣ ꯃꯥ ꯗꯤꯔꯟꯗꯗ ꯆꯥꯛ ꯍꯥꯞꯄꯒꯤ ꯏꯅꯥꯎꯄꯥꯅꯤ ꯃꯥ ꯊꯣꯡꯗꯣꯏꯕ
ꯎꯝ
ꯑꯗꯨꯃꯥꯏ ꯍꯥꯞꯆꯤꯜꯂꯨ ꯀꯩꯅꯣ ꯇꯟꯕꯒꯤꯅꯦ ꯃꯥ ꯊꯣꯡꯗꯣꯏꯗꯤ ꯆꯥꯔꯣꯏ ꯍꯥꯏ ꯃꯤ ꯊꯣꯡꯉꯗꯤ ꯆꯥꯗꯣꯏꯅꯤ
ꯅꯣꯏ ꯅꯣꯏꯅꯦ ꯍꯥꯏꯖꯤꯛ ꯀꯅꯥ ꯅꯣꯏꯗ ꯂꯥꯛꯏꯦ ꯅꯠꯇ꯭ꯔ ꯀꯥꯁꯤꯂ ꯂꯥꯛꯏꯔꯥ
ꯏꯕꯣ ꯏꯗ ꯀꯁꯗ
ꯑꯣ ꯑꯆꯥ ꯑꯆꯥ
ꯄꯨꯂꯞ ꯆꯥꯗꯣꯏꯅꯤ ꯆꯥꯕꯗꯤ
ꯑꯣ ꯆꯥꯊꯣꯛꯑꯒ ꯆꯠꯂ ꯅꯪꯅꯤ ꯀꯩꯅꯣꯅꯤ ꯑꯥꯂꯨ ꯍꯣꯡꯕꯗꯤ ꯄꯨꯡ ꯑꯍꯨꯝ ꯃꯗꯤ ꯑꯗꯨꯋꯥꯏ ꯆꯠꯇꯣꯏ ꯅꯠꯇ꯭ꯔꯣ
ꯄꯨꯡꯗꯣ ꯉꯟꯇꯥ ꯂꯥꯛꯑꯣ ꯍꯥꯏꯔꯛꯄꯅꯦ ꯄꯨꯡ
ꯃ ꯃꯦ ꯁ ꯂ ꯐꯝ ꯇꯟꯗ꯭ꯔ
ꯁꯦꯞꯁ ꯔꯤꯁꯦꯞꯁꯟ ꯇꯧꯅꯦ ꯔꯤꯁꯦꯞ ꯀꯩ ꯀꯧꯒꯦ
ꯅ ꯅꯣꯏ ꯃꯤ ꯂꯥꯛꯇꯣꯏ ꯆꯤꯡꯗꯣ ꯈꯪꯒꯗ꯭ꯔꯥ
ꯁꯝꯏꯗ ꯔꯤꯁꯦꯞꯁꯟ ꯇꯧꯕꯒꯤ ꯃꯣꯏꯒꯤ ꯃꯤ ꯂꯩꯇ꯭ꯔꯗꯤ ꯑꯃꯨꯛ ꯌꯥꯔꯣꯏꯗꯅ ꯃꯣꯏꯒꯤ ꯃꯤꯁꯨ ꯂꯥꯛꯇ꯭ꯔꯗꯤ ꯌꯥꯔꯣꯏꯗꯅ ꯍꯥꯏꯗꯤꯩꯅ ꯀꯩꯅꯥꯏ ꯐꯦꯃꯤꯂꯤꯅꯤ ꯕꯣꯔ ꯐꯦꯃꯤꯂꯤꯅꯦꯅ ꯇꯧꯅꯗꯣꯔꯤꯕꯅꯤꯗꯅ ꯃꯣꯏꯗꯤ ꯁꯇꯦꯟꯗꯔꯂꯤ
ꯏꯁ ꯋꯥꯔꯤꯗꯤ ꯅꯪ ꯅꯣꯏꯁꯦ ꯀꯩꯅꯥꯒꯤ ꯏꯃꯨꯡ ꯅ ꯅ ꯆꯠꯇꯣꯏꯁꯦ
ꯎꯝ
ꯀꯥꯏꯋꯥꯏꯗꯅꯣ ꯃꯣꯏꯅ ꯍꯣꯡꯗꯣꯏꯁꯦ
ꯔꯤꯄꯣꯛꯇ
ꯕꯣꯠꯅ ꯄꯥꯝꯕ ꯌꯨꯝꯗꯦ
ꯅꯨꯄꯥ ꯃꯌꯨꯝꯗꯣ ꯑꯥ ꯍꯟꯇꯛ ꯑꯉꯥꯡ ꯑꯃ ꯕꯣꯝ ꯄꯣꯛꯈꯥꯏꯈꯤꯕ ꯀꯩꯗꯅ ꯕꯣꯝ ꯀꯞꯁꯤ ꯂꯣꯄꯗꯗ ꯑ ꯑꯗꯅ
ꯑ
ꯃꯣꯏꯔꯥꯡ ꯑꯁꯣꯝꯗ ꯅꯠꯇ꯭ꯔꯗ
ꯍꯣꯏ ꯑꯗꯨ ꯊꯤꯜꯂꯨꯗꯣꯏꯔ ꯍꯥꯏꯒꯁꯦ
ꯊꯤꯜꯂꯣꯏ ꯍꯣꯇꯦꯜꯗ ꯂꯩꯔꯅꯤ ꯍꯥꯏ ꯍꯣꯇꯦꯜꯗ ꯊꯤꯜꯂꯅꯤ ꯑꯗꯨꯅ ꯅꯨꯄꯤ ꯅꯨꯄꯤ ꯊꯤꯟꯕꯗꯨꯕꯨꯗꯤ ꯆꯠꯂꯔꯣꯏ ꯀꯅꯥꯝꯇ
ꯂꯨꯍꯣꯡꯐꯝꯗꯨꯗ ꯈꯛꯇꯅꯦꯕ ꯂꯩꯗꯣꯏꯖꯥ
ꯍꯣꯏ ꯂꯨꯍꯣꯡꯕꯗꯨꯁꯨ ꯀꯩꯅꯣꯗ ꯆꯥꯎꯅ ꯍꯣꯡꯉ ꯇꯧꯔꯝꯕꯅꯦꯕ ꯁꯣ ꯑꯝꯊ ꯃꯣꯏꯔꯥꯡ ꯂꯣꯝꯗ
ꯎꯝ
ꯑꯗꯨꯗ ꯍꯧꯖꯤꯀꯤ ꯀꯩꯅꯣꯗꯣ ꯑꯗꯨꯒꯤꯗꯣ ꯑꯗꯨꯗꯣ ꯃꯣꯏ ꯃꯔꯤꯨꯝ ꯃꯇꯥ ꯊꯣꯛ ꯋꯥ
ꯎꯝ
ꯑꯗꯨꯒꯤ ꯅꯨꯡꯉꯥꯏꯇ꯭ꯔꯕ ꯆꯥꯎꯅ ꯇꯧꯕꯗꯣ ꯁꯣꯝꯗꯁꯨ ꯑꯗꯨꯒꯤ ꯁꯣꯝ ꯅꯥꯀꯟꯗ ꯂꯣꯏꯁꯤꯜꯂꯣꯅ ꯁꯀꯅꯤ ꯁ꯭ꯋꯥꯏꯗ ꯂꯣꯏꯁꯤꯜꯂꯒꯦꯗ ꯈꯔ ꯄꯤꯛꯅꯍ ꯍꯥꯏꯅ ꯑꯗꯨꯅ ꯀꯃꯤꯇꯤ ꯍꯗ ꯇꯧꯅꯤ ꯑꯗꯨ ꯀꯦ
ꯑꯠꯁ ꯑꯗꯨꯗꯤ ꯍꯣꯏ ꯅꯪ ꯌꯦꯡ ꯂꯥꯛꯄ ꯌꯥꯏꯅꯦ
ꯎꯝ
ꯎ
ꯄꯨꯔꯅꯤ
ꯊꯣꯛꯂꯛꯑ ꯂꯣꯏꯔꯦ ꯀꯩꯅꯣꯗ ꯎꯔꯅꯤꯅꯤ ꯅꯪ ꯊꯣꯛꯂꯛꯄ ꯍꯩꯇ꯭ꯔꯥ ꯍꯥꯏꯖ ꯍꯩꯕ꯭ꯔꯥ ꯍꯩꯇꯕ꯭ꯔꯥ
ꯅꯅꯤꯗꯦ ꯑꯥꯏꯇ
ꯎꯝ ꯎ ꯅꯣꯏ ꯀꯅꯥꯅꯦꯕ ꯍꯣꯡꯗꯣꯏꯅ ꯉꯁꯦ
ꯏꯃꯥꯒꯤ ꯃꯔꯤꯒꯤ ꯃꯔꯤꯒꯤ ꯐꯕꯒꯤ ꯃꯔꯥꯒ ꯃꯔꯥꯒ
ꯎꯝ
ꯁꯕꯣ ꯃꯔꯤ ꯃꯔꯤ ꯃꯔꯤ ꯃꯔꯤ ꯃꯔꯤ ꯃꯔꯤ ꯃꯔꯤ
ꯅꯍꯋꯥꯏꯒꯤꯗꯤ ꯑꯗꯨꯃꯥꯏꯅ ꯌꯥꯝ ꯇꯧꯋꯤꯅꯤꯀꯣ
ꯗꯔꯛ ꯗ ꯑꯩꯈꯣꯏ ꯃꯥꯒꯅꯦ ꯅꯤꯉꯣꯜ ꯃꯆꯥ ꯄꯤꯕ ꯃꯆꯥ
ꯑꯣ ꯌꯥꯝ ꯍꯦꯟꯅ ꯀꯩꯅꯣ ꯑꯣꯏꯕꯗꯤ ꯅꯠꯇꯕ
ꯑꯩꯈꯣꯏ ꯃꯥ ꯑꯩꯈꯣꯏ ꯃꯥꯟꯅꯅꯤꯡꯕ ꯆꯥꯛ ꯍꯧꯖꯤꯛꯀꯤ ꯂꯍꯣꯡꯗꯣꯏ ꯃꯃꯥ ꯃꯃꯥꯗꯨꯅ ꯄꯨꯕ ꯃꯆꯥ
ꯍꯥꯏꯗꯤ ꯍꯥꯟꯗꯤ ꯑꯗꯨꯝ ꯆꯠꯊꯣꯛ ꯆꯠꯁꯤꯟ ꯇꯧꯅꯕ꯭ꯔꯕ
ꯇꯧꯅꯩ ꯇꯧꯅꯩ ꯑꯗꯨꯏꯅꯤ ꯀꯩꯅꯣ ꯅꯠꯇ꯭ꯔꯗꯤ ꯌꯥꯝ ꯂꯥꯛꯅ ꯀꯥꯏꯅ ꯇꯧꯔꯛꯇꯣꯏꯗ ꯀꯩꯅꯣꯗꯁ ꯄꯕꯤꯗꯣ ꯑꯩꯈꯣꯏ ꯀ ꯍꯥꯏꯕ ꯑꯦꯁ ꯄꯤꯗꯣ ꯃꯥ ꯅꯠꯇꯅꯨ ꯑꯩꯅ ꯋꯥꯔꯤ ꯍꯥꯏꯕꯗꯣ
ꯑꯆꯥ ꯑꯆꯥ
ꯃꯨꯈꯥꯏꯅꯔꯤꯕ ꯑꯗꯨꯒꯤ ꯈꯤꯇꯪ ꯈꯤꯇꯪ ꯅꯨꯡꯉꯥꯏꯕ ꯏꯃꯨꯡꯈꯩꯗ
ꯎꯝ
ꯇꯧꯅꯔꯤꯕ
ꯎꯝ ꯎꯝ
ꯈꯤꯇꯪ ꯄꯩꯁꯥ ꯄꯥꯏꯔꯗꯤ ꯃꯤꯒꯤꯗꯤ ꯀꯩꯅꯣꯝ ꯇꯧꯅꯔꯛꯄ꯭ꯔꯥꯅꯤꯅ ꯃꯆꯤꯟ ꯃꯅꯥꯎꯒ ꯂꯩꯕꯖꯥ ꯅꯠꯇꯦ
ꯃꯥꯅꯦ ꯑꯗꯨꯗꯤ
ꯄꯩꯁꯥꯗꯣ ꯄꯨꯂꯞ ꯄꯥꯏꯗꯕꯤ ꯂꯩꯃꯤꯟꯅꯕ ꯋꯥ ꯑꯗꯥꯏꯅꯥ ꯁꯨꯃꯥꯏꯅ ꯇꯧꯔꯒꯅ ꯑꯃꯨꯛ ꯈꯔ ꯅꯨꯡꯁꯤꯅꯅ ꯂꯩꯃꯤꯟꯅꯔꯦ
ꯃꯧ ꯃꯧꯗ ꯌꯥꯝ ꯂꯩꯅꯦ
ꯃꯎ ꯈꯇꯥꯀꯤ ꯋꯥ ꯐꯪꯗꯦ ꯃꯟꯅꯕꯤ ꯃꯌꯥꯝ ꯑꯃ
ꯍꯣꯏ ꯑꯗꯨꯗꯤ ꯎ ꯆꯠꯄꯗꯤ ꯅꯣꯏ ꯑꯍꯨꯝ ꯆꯠꯇꯥꯥꯔꯦ ꯁꯤꯗꯩꯗ
ꯑꯩꯈꯣꯏ ꯕꯥꯒ ꯑꯩꯒꯇꯣꯟꯜ ꯆꯠꯂꯅꯤ ꯑꯩꯈꯣꯏ ꯕꯥꯅ ꯍꯥꯟ ꯆꯠꯂꯒ ꯃꯥꯔꯀꯦꯇꯤꯡ ꯍꯥꯟꯅ ꯇꯧꯅꯤ ꯍꯥꯏ ꯃꯥꯗꯨ ꯂꯨꯣꯡꯕ ꯑꯃ ꯆꯪꯗ꯭ꯔꯤꯉꯩꯗ
ꯑꯥ
ꯑꯗꯨꯒ ꯑꯗꯨꯗ ꯌꯈꯣꯏꯕ ꯍꯟꯕ ꯈꯣꯠꯄ ꯃꯥ ꯑꯗꯨꯝ ꯇꯧꯖꯔꯅꯤ ꯈꯪ ꯉꯟꯅ ꯍꯣꯡꯗꯣꯏꯅꯤꯅꯦ
ꯑꯦ ꯅꯣꯏꯗꯤ ꯀꯩꯗ ꯆꯇꯨꯏꯅꯣ
ꯑꯩꯒ ꯄ꯭ꯔꯤꯇꯤꯒ ꯃꯆꯥꯅꯨꯄꯥꯒ ꯃꯃꯥꯒ ꯀꯩꯗ ꯆꯠꯂꯨꯕ ꯈꯪꯗꯦ ꯑꯣꯇꯣ ꯋꯥꯏꯁꯤꯔꯥ ꯍꯥꯏꯕ
ꯑꯗꯨꯗꯤ ꯋꯥꯏꯕ ꯍꯥꯏꯁꯦ ꯅꯣꯏꯅ ꯍꯜꯂꯛꯇ꯭ꯔꯤꯕꯥꯎ ꯂꯩꯗꯣꯏꯔ ꯃꯥꯁꯨ ꯅꯠꯇ꯭ꯔꯒꯅ ꯀꯃꯥꯏꯅ ꯇꯧꯗꯣꯏꯅꯣ ꯑꯗꯨꯏ ꯅꯣꯏ ꯍꯣꯔꯦꯟ ꯍꯜꯂꯛꯄꯗꯤ ꯀꯃꯥꯏꯅ ꯇꯧꯗꯣꯏꯕ ꯍꯥꯏꯗꯤ ꯊꯦꯡꯉꯣꯏꯗ꯭ꯔꯥ ꯂꯣꯏꯕꯗꯗꯤ ꯐꯪꯒꯗ꯭ꯔꯥ
ꯀꯧꯗꯣ ꯑꯣꯢꯔꯝꯅꯤꯌꯦ ꯈꯪꯅꯕ ꯑꯣꯇꯣ ꯍꯥꯏꯗꯣꯢ ꯑꯣꯢꯔꯝꯅꯤꯌꯦ ꯕꯦꯟꯗ ꯑꯗꯨꯝ ꯆꯠꯄꯅꯦꯕ ꯕꯦꯟꯗꯣ ꯑꯗꯨ ꯅꯨꯃꯤꯠꯇꯨꯗꯤ ꯂꯨ ꯉꯍꯩ ꯉꯁꯤꯒ ꯂꯨꯍꯣꯡꯕ ꯑꯃ ꯍꯥꯏꯖꯤꯜꯂꯛꯑꯦ ꯐꯔꯛ ꯇꯥꯔꯦꯅ ꯍꯥꯏꯔꯕ ꯍꯣꯝꯕꯗ ꯊꯦꯡꯅ ꯆꯠꯇ ꯌꯥꯔꯔꯣꯏꯅ
ꯎꯝ
ꯊ
ꯎꯝ ꯍꯣꯏ ꯍꯣꯏ ꯐꯔꯦ ꯐꯔꯦ ꯑꯩꯁꯨ ꯍꯧꯒꯠꯅꯕ ꯇꯧꯔꯒꯦ ꯅꯪꯁꯨ ꯑꯩꯈ ꯆꯥꯎꯊꯣꯛꯑꯣ ꯑꯗꯨꯗꯤ
ꯑꯩꯁꯨ ꯇꯨꯝꯃꯗꯕꯅꯤ
ꯎꯝ
ꯊꯝꯃꯦ ꯊꯝꯃꯦ ꯑꯗꯨꯗꯤ ꯉꯁꯥꯏ ꯍꯧꯒꯠꯄꯗ ꯇꯨꯃꯁꯤꯠ ꯐꯗꯦꯕꯥ
ꯎꯝ ꯍꯣꯢ ꯍꯣꯏ